ꯍꯥꯂꯣ
ꯇꯧꯔ ꯂꯩꯕ꯭ꯔꯣ
ꯍꯥ
ꯀꯩ ꯇꯧꯔ ꯂꯩꯕ꯭ꯔꯣ
ꯑꯗꯨꯝ ꯐ꯭ꯔꯤꯗ ꯂꯩꯌꯦꯗ ꯅꯪꯗꯤ
ꯑꯈꯣꯏꯁꯨ ꯑꯗꯨꯝ ꯊꯕꯛ ꯆꯠꯂꯦ ꯊꯕꯛ ꯍꯜꯂꯥꯑꯦ ꯑꯗꯨꯒ ꯑꯗꯨꯝ ꯐꯥꯝꯃ ꯂꯩꯌꯦ
ꯑꯆꯥ ꯑꯆꯥ ꯀꯩ ꯊꯕꯛ ꯇꯧꯕꯅꯣ
ꯑꯩꯈꯣꯏ ꯉꯁꯤ ꯑ ꯐꯥꯝꯗ ꯆꯠꯂꯦꯕ ꯀꯣ
ꯎꯝ
ꯐꯥꯝꯗ ꯑ ꯆꯜꯂꯦ ꯑꯗꯨꯒ ꯍꯧꯖꯤꯛ ꯍꯜꯂꯥꯛꯑꯦ
ꯎꯝ
ꯅꯣꯏꯗꯤ ꯀꯔꯤ ꯀꯔꯤ ꯇꯧꯕꯔꯥ ꯉꯁꯤ
ꯑꯥ ꯎꯝ
ꯀ ꯉꯔꯥꯡ ꯕꯣꯜ ꯌꯦꯡꯕꯒꯤ ꯑꯗꯨꯝ ꯇꯨꯝꯃꯒ ꯂꯩꯔꯦ ꯉꯁꯤꯗꯤ ꯐꯣꯜꯗꯤ
ꯑꯁꯤꯁ ꯑꯣ ꯅꯣꯏ ꯕꯣꯜ ꯌꯦꯡꯕ꯭ꯔꯥ ꯑꯗꯨꯝ
ꯍꯣꯏ ꯌꯦꯡꯉꯦ
ꯅꯤꯡꯇꯤ ꯒꯤ ꯑꯗꯨꯝ ꯌꯦꯡꯕ꯭ꯔꯥ
ꯎꯝ
ꯑꯦ ꯅꯪ ꯌꯥꯝ ꯌꯥꯝ ꯐꯖꯅ ꯌꯦꯡꯕ ꯃꯥꯜꯂꯦꯅꯦ ꯑꯗꯨꯗꯤ
ꯍꯣꯏ ꯌꯦꯡꯉꯦ
ꯑꯩꯈꯣꯏꯗꯤ ꯑ ꯑꯩꯈꯣꯏꯗꯤ ꯑꯩ-ꯑꯩꯈꯣꯏꯗꯤ ꯑ ꯈꯔ ꯃꯣꯏ ꯈꯔ ꯉꯟꯅ ꯁꯥꯟꯅꯔꯗꯤꯀꯣ
ꯎꯝ
ꯑꯗꯨ ꯈꯛꯇ ꯌꯦꯡꯉꯤ ꯑꯗꯨ ꯌꯥꯝ ꯊꯦꯡꯅꯗꯤ ꯑꯩꯈꯣꯏꯗꯤ ꯌꯦꯡꯗꯦꯅꯦ
ꯑꯥ ꯑꯥ ꯎꯍꯨꯝ ꯍꯣꯏ ꯊꯕꯛ ꯂꯩꯔꯗꯤ ꯑꯗꯨꯝ ꯐꯔꯛ ꯇꯥꯕꯅꯤꯗ
ꯍꯣꯏ ꯋꯥ ꯑ ꯇꯨꯝꯗꯕꯁꯨ ꯋꯥꯏꯑꯦꯍꯦ
ꯍꯣꯏ
ꯑꯗꯨꯒꯤ ꯇꯨꯝꯗꯕꯁꯨ ꯋꯥꯏ ꯑꯗꯨꯒꯤ ꯑꯩꯈꯣꯏꯗꯤ ꯅꯤꯟꯇꯤꯗꯤ ꯌꯦꯡꯕꯁꯨ ꯉꯝꯗꯦ ꯑꯗꯨꯒꯤ ꯅꯤꯟꯇꯤꯁꯨ ꯌꯦꯡꯗꯦ ꯑꯗꯨ ꯍꯣꯏ ꯑꯩꯈꯣꯏꯅ ꯌꯦꯡꯅꯤꯡꯕ ꯃꯦꯠꯁꯇꯣ
ꯎꯝ
ꯑꯗꯨꯒꯨꯝꯕ ꯈꯛꯇꯁꯨ ꯑꯗꯨꯝ ꯌꯦꯡꯉꯦꯗ ꯑꯩꯈꯣꯏꯗꯤ
ꯍꯥꯟꯗꯛꯇꯤ ꯅꯣꯛꯑꯥꯎꯠꯅꯤꯅ ꯑꯗꯨꯝ ꯌꯦꯡꯤꯕ ꯋꯅꯤꯗ
ꯅꯣꯏ ꯐꯣꯟꯗ ꯌꯦꯡꯕ꯭ꯔꯥ ꯅꯠꯇ꯭ꯔꯗꯤ ꯂꯦꯞꯇꯣꯞꯀꯨꯝꯕꯗ ꯌꯦꯡꯕ꯭ꯔꯥ
ꯂꯦꯞꯇꯣꯞꯇꯁꯨ ꯌꯦꯡꯉꯦ ꯐꯣꯟꯗꯁꯨ ꯑꯗꯨꯝ ꯌꯦꯡꯉꯦ ꯑꯩ ꯑꯃ ꯄ꯭ꯔꯣꯖꯦꯛꯇꯔ ꯀꯥꯞꯂꯒ ꯌꯦꯡꯉꯦꯕ
ꯉꯁꯤꯁꯨ ꯑꯃꯨꯛ ꯌꯦꯡꯒꯗꯧꯕ꯭ꯔꯥ
ꯍꯣꯏ
ꯅꯣꯏ ꯃꯔꯨꯞ ꯈꯣꯏꯔ ꯌꯦꯡꯕ꯭ꯔꯥ ꯀꯃꯥꯏꯅ ꯇꯧꯕꯔꯥ
ꯍꯣꯏ ꯃꯔꯨꯞ ꯑꯩꯈꯣꯏ ꯍꯣꯁꯇꯦꯜꯗ ꯂꯩꯕꯅꯤꯅꯀꯣ
ꯑꯣ ꯑꯣ
ꯑꯗꯨ ꯄꯨꯅ ꯑꯗꯨꯝ ꯍꯣꯏ ꯍꯣꯏ ꯇꯝꯃꯦ ꯍꯣꯏ
ꯀꯔꯤ ꯇꯥꯅꯔꯦꯕ꯭ꯔꯥ
ꯍꯧꯖꯤꯛ ꯕꯤꯇꯦꯛ ꯇꯝꯔꯒ ꯂꯩꯔꯦ
ꯑꯣ ꯑꯣ ꯌꯥꯝ ꯐꯩꯌꯦꯅꯦ ꯌꯥꯝ ꯐꯩꯌꯦꯅꯦ
ꯈꯪꯒꯦ
ꯍ ꯅꯣꯏ ꯍꯣꯁꯇꯦꯜꯗ ꯏꯟꯁꯥꯡꯕꯨꯗꯤ ꯑꯗꯨꯝ ꯍꯧꯕ꯭ꯔꯥ
ꯍꯣꯏ ꯑꯗꯨꯝ ꯍꯥꯎꯋꯤꯗ ꯍꯣꯏ ꯏꯟꯁꯪꯕꯨꯗꯤ
ꯑꯣ ꯍꯞꯇꯥꯗ ꯀꯌꯥ ꯁꯥ ꯀꯌꯥ ꯀꯃꯣ ꯄꯤꯖꯒꯦ ꯃꯣꯏ
ꯍꯞꯇꯥꯗ ꯁꯥꯁꯦ ꯑꯅꯤꯔꯛ ꯆꯥꯏꯌꯦ ꯉꯥ ꯄꯥꯔꯒ ꯑꯍꯨꯝ ꯌꯦꯔꯨꯝ ꯑꯃ ꯑꯗꯨꯝ ꯆꯥꯏ ꯉꯥ ꯅꯨꯃꯤꯠ ꯋꯤꯅꯦꯁ ꯗꯦꯒꯨꯝꯗ ꯉꯥꯞꯄꯤꯌꯦ ꯃꯟꯗꯦꯗ ꯌꯦꯟ ꯐ꯭ꯔꯥꯏꯗꯦꯗ ꯌꯦꯟ ꯑꯗꯨꯒ
ꯋꯦꯅꯦꯁ ꯗꯦꯒꯨꯝꯕꯗ ꯑꯗꯨꯝ ꯌꯦꯔꯨꯝ ꯄꯤꯌꯦ
ꯑꯣ ꯑꯣ ꯅꯣꯏꯁꯨ ꯅꯣꯏ ꯅꯣꯏꯒꯤ ꯅꯣꯏ ꯅꯣꯏꯒꯤ ꯍꯣꯁꯇꯦꯜꯁꯨ ꯏꯟꯁꯥꯡ ꯍꯥꯎꯋꯦ ꯑꯩꯈꯣꯏꯁꯨ ꯑꯩꯁꯨ ꯍꯣꯁꯇꯦꯜꯗ ꯂꯩꯌꯦꯕꯀꯣ
ꯑꯥ
ꯑꯩꯈꯣꯏꯁꯨ ꯍꯞꯇꯥ ꯍꯞꯇꯥ ꯑꯃꯗ ꯑꯍꯨꯝꯂꯥ ꯁꯥ ꯄꯤꯌꯦ
ꯑꯥ
ꯑꯩꯅ ꯑꯩꯅ ꯍꯟꯗꯛ ꯊꯕꯛ ꯆꯠꯄꯒꯤ ꯌꯨꯝ ꯆꯥꯕꯤꯒꯤ ꯋꯥꯅꯦꯕꯀꯣ
ꯎꯝ ꯎꯝ ꯀꯩ ꯂꯩ ꯀꯔꯤꯗ ꯍꯣꯁꯇꯦꯜ ꯂꯩꯕꯅꯣ ꯅꯪꯅ ꯍꯥꯏꯕꯗꯤ ꯑꯇꯣꯞꯄ ꯏꯁꯇꯦꯠ ꯏꯁꯇꯦꯠꯇꯔꯣ
ꯅꯠꯇꯦ ꯅꯠꯇꯦ ꯅꯠꯇꯦ ꯁꯤꯗꯅꯤꯗ ꯍꯣꯏ ꯍꯣꯏ
ꯑꯣ
ꯏꯝꯐꯥꯜꯗꯅꯤ ꯏꯝꯐꯥꯜꯗꯅꯤꯗ
ꯑꯣ ꯀꯩ ꯀꯣꯂꯦꯖ ꯇꯝꯃꯅꯪꯅ
ꯑꯩꯅ ꯑꯩꯗ ꯑꯩ ꯇꯝꯕꯗꯤ ꯁꯤ ꯏꯟꯗꯤꯔꯥ ꯒꯥꯟꯙꯤꯒꯤ ꯅꯦꯁꯅꯦꯜ ꯌꯨꯅꯤꯚꯔꯁꯤꯇꯤ ꯑꯃ ꯂꯩꯌꯦꯕꯀꯣ
ꯎ ꯎ
ꯑꯗꯨꯗ ꯑꯣꯏꯅ ꯇꯝꯃꯦ
ꯑꯣ
ꯈꯪꯕ꯭ꯔꯅꯪ
ꯈꯪꯅꯤ ꯈꯪꯅꯤꯗ ꯀꯣꯂꯦꯖꯁꯨ ꯌꯥꯝꯕꯒꯤ
ꯍꯣꯏ ꯍꯣꯏ ꯍꯣꯏ ꯃꯥꯅꯦ ꯃꯥꯅꯦ ꯀꯣꯂꯦꯖꯁꯨ ꯌꯥꯝꯕꯒꯤꯀꯣ
ꯍꯣꯏ ꯀꯣꯂꯦꯁꯨ ꯌꯥꯝ ꯃꯩ ꯈꯪꯗꯦ
ꯑꯗꯣ ꯁꯥ ꯅꯠꯇꯕ ꯀꯩꯀꯩ ꯌꯦꯟꯁꯥꯡ ꯃꯣꯏ ꯄꯤꯖꯕ꯭ꯔꯥ ꯏꯟꯁꯥꯡ ꯅꯥꯄꯤꯒꯨꯝꯕꯁꯨ ꯄꯤꯖꯕ꯭ꯔꯥ ꯗꯥꯜ ꯗꯥꯜ ꯑꯥꯂꯨꯒꯨꯝꯕꯅ ꯌꯥꯝꯕ꯭ꯔꯥ
ꯍꯣꯏ ꯑꯗꯨꯝ ꯗꯥꯎꯅ ꯑꯗꯨꯝ ꯌꯥꯝꯃꯦ ꯑꯣꯋꯦꯁ ꯍꯣꯏ ꯑꯣꯋꯦꯁ ꯇꯥꯏꯗꯥ
ꯗꯥꯜꯅꯤ ꯑꯂꯨꯅꯤ ꯑꯗꯨ ꯑꯗꯨꯅ ꯌꯥꯝꯃꯦ ꯑꯩꯈꯣꯏꯒꯤꯁꯨ ꯑꯩ ꯌꯥꯝꯕꯗꯤ ꯗꯥꯎ ꯄꯤꯌꯦ
ꯎꯝ ꯍꯣꯏ ꯌꯥꯝ ꯃ ꯑꯗꯨꯝ ꯇ
ꯑꯩ ꯌꯨꯗꯤ ꯑꯗꯨꯝ ꯗꯥꯎ ꯄꯤꯔꯕꯅꯤꯅ ꯅꯣꯏꯒꯤꯁꯨ
ꯎꯝ
ꯅꯨꯡꯊꯤꯟ ꯅꯨꯡꯊꯤꯤꯟꯗ ꯈꯔ ꯏꯟꯁꯥꯡ ꯍꯥꯎꯋꯦ ꯑꯩꯈꯣꯏꯒꯤꯁꯨ
ꯍꯣꯏ ꯎꯝ ꯊꯅꯅꯤ ꯈꯔ ꯍꯥꯎ
ꯅꯪ ꯇꯥꯔꯣ ꯅꯣꯏ ꯅꯣꯏ ꯔꯨꯝꯗꯪ ꯉꯁꯦ
ꯍꯥꯥ
ꯅꯨꯡ ꯇꯥꯕ꯭ꯔꯥ ꯅꯣꯏ
ꯇꯥꯗꯦ
ꯅꯪ ꯇꯥꯗꯦ
ꯍ
ꯑꯗꯨꯗꯤ ꯌꯥꯝ ꯁꯥꯔꯅꯤꯅꯦ
ꯅꯣꯡꯗꯤ ꯇꯥꯗꯦ ꯑꯗꯨ ꯑꯣꯏꯔꯁꯨ ꯃꯝꯕꯅꯤ ꯅꯪ ꯉꯁꯤꯒꯤ ꯋꯦꯗꯔꯁꯦ ꯑꯗꯨꯝ ꯅꯨꯡꯉꯥꯏꯌꯦ ꯈꯔꯁ ꯌꯥꯝ ꯁꯥꯕꯁꯨ ꯅꯠꯇꯕ ꯑꯗꯨꯝ ꯆꯥꯡꯗ ꯑꯗꯨꯝ ꯂꯩ
ꯍꯣꯏ ꯍꯣꯏ ꯉꯁꯤ ꯉꯁꯤ ꯈꯔ ꯅꯣꯡ ꯑꯣꯗꯔꯗꯨꯣ ꯈꯔ ꯃꯝ꯭ꯔꯒ ꯅꯅꯨꯡ ꯇꯥꯗꯕꯕꯤꯗꯣ ꯑꯣꯏꯗꯤ ꯑꯣꯏꯌꯦꯀꯣ
ꯍꯣꯏ
ꯑꯗꯨ ꯅꯣꯏ ꯉꯁꯤꯒꯤ ꯏꯚꯅꯤꯡꯒꯤ ꯆꯥꯛꯇꯥꯥꯔꯕꯣ
ꯆꯥꯗ꯭ꯔꯔꯤꯗ ꯊꯣꯡꯉ ꯂꯩꯔꯤꯅꯤ ꯑꯩꯈꯣꯏꯁꯦ ꯇꯔꯨꯛ ꯃꯈꯥꯏ ꯅꯠꯇ꯭ꯔꯒ ꯇꯔꯦꯠ ꯑꯗꯨꯝ ꯆꯥꯏ
ꯑꯣ ꯑꯣ ꯑꯣ ꯑꯗꯨ ꯄꯨꯡ ꯀꯌꯥꯐꯥꯎ ꯆꯥꯒꯗꯧꯕ
ꯆꯥꯔꯛꯇꯦ ꯑꯣ ꯑꯦꯅꯤ ꯇꯥꯏꯝ ꯆꯥꯕ ꯌꯥꯏꯗꯣꯏꯅ ꯆꯥꯅꯤꯡꯕ ꯃꯇꯝ ꯑꯗꯨꯝ ꯆꯥꯕꯤꯔꯛꯑꯦ ꯑꯗꯨ ꯑꯣꯏꯔꯁꯨ ꯁꯥꯒꯨꯝꯕ ꯅꯨꯃꯤꯠꯇꯗꯤ ꯉꯟꯅ ꯆꯥꯗꯔꯤꯗꯤ ꯃꯇꯣꯡꯗꯣ ꯆꯥꯕ ꯐꯪꯗꯦ ꯅꯪ ꯆꯦ ꯀꯩꯁꯥꯏ ꯀꯩ ꯁꯥꯏꯠꯇꯒꯤ ꯑꯣꯏꯗꯣꯏꯅꯣ ꯇꯃꯦꯡꯂꯣꯡ ꯁꯥꯏꯠꯇ ꯑꯣꯏꯗꯣꯏꯅꯣ ꯅꯠꯇꯅ ꯀꯪꯂꯥꯇꯣꯡꯝꯕꯤ ꯁꯥꯏꯠꯇꯅꯣ
ꯍꯣꯏ ꯍꯣꯏ ꯁꯤ ꯀꯥꯗꯣꯝꯕꯩ ꯁꯥꯏꯗꯒꯤꯅꯦ
ꯀꯪꯂꯥ ꯇꯣꯝꯕꯤ ꯆꯦ
ꯍꯣꯏ ꯍꯣꯏ
ꯂꯥꯟꯗꯤ ꯀꯃꯥꯏꯅ ꯇꯧꯈꯔ ꯍꯟꯗꯛ
ꯂꯟ ꯇꯧꯋꯦ ꯑꯗꯨꯒꯤ ꯊꯕꯛ ꯃꯨ ꯐꯖꯅ ꯇꯧꯕ ꯌꯥꯗꯕꯤꯒꯤꯀꯣ
ꯎꯝ
ꯆꯥꯜꯂꯁꯨ ꯈꯔ ꯉꯟꯅ ꯍꯜꯂꯛꯄ ꯑꯗꯨꯃꯥꯏꯅ ꯆꯥꯜ ꯁꯨ ꯃꯤ ꯈꯔ ꯌꯥꯝ ꯆꯠꯄ ꯀꯣ
ꯑꯥ
ꯑꯗꯨꯃꯥꯏꯅ ꯑꯗꯨꯃꯥꯏꯅ ꯇꯧꯔ ꯂꯩꯏꯅꯦ
ꯀꯪꯂꯥ ꯇꯃꯦꯡꯂꯣꯡ ꯁꯥꯏꯠꯇꯒꯤꯗꯤ ꯅꯠꯇ꯭ꯔꯦꯕ ꯀꯪꯂꯥ ꯇꯣꯝꯕꯤ ꯁꯥꯏꯇꯅꯤꯉꯣ ꯅꯪ ꯂꯩꯔꯤꯁꯦ ꯆꯨꯝꯃꯤ ꯆꯨꯝꯃꯤ ꯇꯃꯦꯡꯂꯣꯡꯗꯁꯨ ꯂꯡꯕꯩ ꯑꯗꯨꯝ ꯌꯥꯝ ꯂꯩ ꯑꯗꯨꯒꯤ ꯍꯪꯕ ꯋꯥꯅꯤꯗ
ꯍꯣ ꯍꯣꯏ ꯍꯣꯏ ꯂꯩ ꯂꯩ ꯂꯩꯕꯅꯦ
ꯇꯃꯦꯡꯂꯣꯡ ꯆꯠꯂꯕꯣ
ꯆꯠ ꯑꯩ ꯆꯠꯇ꯭ꯔꯤꯌꯦ
ꯆꯠꯇ꯭ꯔꯤꯌꯦ
ꯑꯩ ꯑꯝ ꯇꯠ ꯆꯗ꯭ꯔꯤꯌꯦ ꯑꯩꯈꯣꯏꯒꯤ ꯑꯩꯈꯣꯏ ꯑꯩꯈꯣꯏ ꯑꯩꯈꯣꯏꯒꯤ ꯃꯤꯁꯨ ꯑꯩꯈꯣꯏ ꯈꯨꯟꯒꯤ ꯃꯤꯁꯨ ꯌꯥꯝ ꯂꯩꯩꯌꯦꯕꯀꯣ
ꯑꯥ ꯇꯃꯦꯡꯂꯣꯡꯗꯔꯣ
ꯑꯗꯨ ꯍꯣꯏ ꯑꯗꯨꯕꯨ ꯑꯃꯐꯥꯎ ꯆꯗ꯭ꯔꯤꯌꯦ
ꯎꯝ ꯔꯣꯡꯃꯩ ꯂꯣꯟꯗꯤ ꯈꯪꯕ꯭ꯔꯣ
ꯈꯪꯗꯦꯗ
ꯑꯆꯥ
ꯑꯩꯅ ꯈꯪꯕ ꯃꯅꯤꯄꯨꯔꯤ ꯑꯩꯅ ꯈꯪꯕ ꯃꯅꯤꯄꯨꯔꯤ ꯏꯪꯂꯤꯁꯅꯤ ꯑꯗꯨꯒ ꯑꯩꯈꯣꯏꯒꯤ ꯂꯣꯟꯅꯤ
ꯑꯥꯆꯥ ꯍꯝ
ꯑꯩꯈꯣꯏ ꯁꯤ ꯑꯁꯤ ꯑꯗꯨꯒ ꯑꯩꯈꯣꯏꯅ ꯍꯧꯖꯤꯛ ꯑꯩꯈꯣꯏꯅ ꯍꯧꯖꯤꯛ ꯇꯥꯕꯒꯤ ꯃꯐꯝꯗꯗꯤ ꯍꯣꯏ ꯑꯗꯨꯒꯤ ꯃꯤꯗꯣ ꯌꯥꯝꯗꯦꯕꯀꯣ ꯑꯗꯨ ꯑꯩꯈꯣꯏ ꯑꯩꯈꯣꯏꯗꯗꯤ ꯅꯦꯄꯥꯂꯤꯒꯨꯝꯕ ꯃꯩꯇꯩꯅꯤ ꯅꯩꯄꯂꯤꯅꯤ ꯑꯩꯈꯣꯏꯅ ꯑꯗꯨꯝ ꯌꯥꯝꯃꯦꯕ
ꯎꯝ
ꯅꯣꯏꯒꯤ ꯍꯣꯁꯇꯦꯜꯁꯨ ꯐꯔꯅꯤ ꯑꯗꯨꯝ ꯐ꯭ꯔꯤ ꯑꯣꯏꯔꯗꯤ ꯑꯩꯈꯣꯏꯅ ꯆꯥꯅꯤꯡꯕ ꯃꯇꯝꯗ ꯑꯗꯨꯝ ꯆꯥꯕ ꯆꯥꯕ ꯌꯥꯔꯗꯤ ꯌꯥꯝ ꯐꯩꯌꯦꯅ
ꯍꯣꯏ
ꯑꯩꯈꯣꯏꯒꯤꯗꯤ ꯑꯩꯈꯣꯏꯒꯤ ꯍꯣꯁꯇꯦꯜꯗꯤ ꯁꯤꯛꯁ ꯊꯥꯔꯇꯤ ꯁꯤꯛꯁ ꯍꯥꯏꯌꯦ ꯑꯗꯨ ꯁꯤꯛꯁ ꯁꯤꯛꯁꯇꯤ ꯉꯝꯃꯟꯅꯦ ꯁꯤꯛꯁ ꯊꯥꯔꯇꯤꯗꯒꯤ ꯆꯔꯁꯦ ꯍꯌꯦ ꯆꯥꯔꯥꯁꯦ ꯍꯥꯏꯔꯒ ꯑꯗꯨꯝ ꯁꯤꯛꯁ ꯊꯥꯔꯇꯤ ꯇꯨ ꯁꯚꯦꯟ ꯀꯣ
ꯎꯝ
ꯑꯗꯨꯝ ꯅꯨꯡꯗ ꯂꯣꯏꯁꯤꯟꯒꯗꯧꯅꯤꯍꯦꯛ ꯑꯩꯈꯣꯏꯗꯤ ꯁꯥ ꯑꯣꯏꯔꯁꯨ ꯆꯥꯟꯅꯗ꯭ꯔꯁꯨ
ꯍꯣꯏ ꯈꯔ ꯏꯁꯇ꯭ꯔꯤꯛ ꯑꯣꯏꯕꯁꯨ ꯂꯩꯕꯤꯒꯤꯅꯤ
ꯅꯣꯏꯒꯤꯅ ꯃꯤ ꯀꯌꯥꯒꯨꯝꯕ ꯂꯩꯕ꯭ꯔꯥ
ꯑꯔꯥꯎꯟ ꯁꯤꯛꯁꯇꯤꯒꯨꯝꯕ ꯂꯩꯕ ꯌꯥꯏ ꯁꯤꯛꯁꯇꯤꯒꯨꯝꯕ
ꯑꯣ ꯑꯗꯨꯗꯤ ꯀꯩꯅꯣꯒꯤ ꯄ꯭ꯔꯥꯏꯚꯦꯠꯀꯤꯗꯤ ꯑꯣꯏꯔꯕꯝꯅꯤꯅꯀꯣ
ꯍꯣꯏ ꯄ꯭ꯔꯥꯏꯚꯦꯠ ꯄ꯭ꯔꯥꯏꯚꯦꯠꯅꯦ ꯑꯗꯨꯣ ꯍꯥꯐ ꯒꯣꯚꯔꯃꯦꯟ ꯍꯥꯐ ꯄ꯭ꯔꯥꯏꯚꯦꯠ ꯃꯥꯜꯂꯦ ꯄꯨꯔꯥ ꯄꯨꯔꯥꯒ ꯄ꯭ꯔꯥꯏꯚꯦꯠꯇꯤ ꯅꯠꯇꯕ
ꯁꯤꯃꯤ ꯑꯣꯏꯕ꯭ꯔꯥ
ꯍꯥꯥ
ꯁꯤꯃꯤ ꯁꯤꯃꯤ ꯑꯣꯏꯕ꯭ꯔꯕ ꯁꯤꯃꯤ
ꯁꯤꯃꯤ ꯑꯣꯏꯕ ꯍꯥꯏꯕꯗꯤ ꯁꯤꯃꯤ ꯍꯥꯏꯔꯤꯗꯤ ꯀꯩꯅ
ꯑꯗꯣ ꯍꯥꯐ ꯒꯣꯔꯃꯦꯟ ꯍꯥꯐ ꯄ꯭ꯔꯥꯏꯚꯦꯠ ꯑꯗꯨꯒꯨꯝꯕ ꯑꯣꯏꯕ꯭ꯔꯥ ꯍꯥꯏꯕꯅꯤꯅ
ꯍꯣꯏ ꯍꯣꯏ ꯍꯣꯏ ꯍꯣꯏ ꯑꯗꯨ ꯑꯗꯨ ꯑꯃ ꯃꯥꯜꯂꯦ
ꯑꯣꯝ
ꯑꯩꯈꯣꯏ ꯌꯥꯝꯅ ꯄꯩꯁꯥ ꯆꯥꯗꯦꯕ
ꯑꯣ ꯑꯣ ꯐꯩꯌꯦꯅ ꯑꯗꯨꯗꯤ
ꯍꯣꯏ ꯍꯣꯁꯇꯦꯜ ꯐꯤꯁꯨ ꯐꯣꯔꯇꯤ ꯈꯛꯇꯪꯅꯦꯕ
ꯎ
ꯑꯗꯨꯒ ꯐꯦꯁꯤꯂꯤꯇꯤ ꯁꯄ꯭ꯂꯥꯏ ꯏꯁꯤꯡ ꯈꯨꯠ ꯄꯦꯡ ꯑꯗꯨꯝ ꯄꯥꯏꯌ ꯌꯥꯏꯌꯦꯕ
ꯑꯣ ꯑꯩꯈꯣꯏꯅꯗꯤ ꯑꯩꯈꯣꯏꯅꯗꯤ ꯀꯩꯅꯣꯒꯨꯝꯕ ꯊꯣꯡꯉꯒ ꯆꯥꯕ ꯌꯥꯕ꯭ꯔꯥ ꯑꯩꯈꯣꯏꯅ ꯆꯥꯅꯤꯡꯕꯒꯨꯝꯕ
ꯍꯣꯏ ꯌꯥꯏ ꯄꯉꯥꯟ ꯆꯥꯕ ꯌꯥꯏ
ꯀꯩꯁꯨ ꯍꯥꯏꯔꯣꯏ ꯃꯣꯏ
ꯍꯣꯏ ꯀꯁꯨ ꯍꯥꯏꯗꯤ ꯄꯩꯁꯥ ꯄꯥꯏ ꯄꯩꯁꯥ ꯄꯥꯏꯔꯗꯤ ꯑꯗꯨꯝ ꯑꯦꯅꯤ ꯇꯥꯏꯝ ꯑꯦꯕ꯭ꯔꯤꯗꯦ ꯍꯥꯎꯕ ꯆꯥ ꯌꯥꯏ
ꯑꯣ ꯑꯣ ꯑꯣ ꯑꯣ ꯌꯥꯝ ꯐꯩꯌꯦꯅ ꯑꯗꯨꯗꯤ
ꯎꯝ
ꯅꯨꯄꯥꯒ ꯅꯨꯄꯤ ꯄꯨꯟꯕ꯭ꯔꯥ ꯅꯠꯇ꯭ꯔꯗꯤ ꯇꯣꯉꯥꯟ ꯇꯣꯉꯥꯟꯕ꯭ꯔꯥ
ꯄꯨꯟꯅꯤꯗ ꯂꯦ ꯑꯩꯈꯣꯏꯗꯤ ꯅꯨꯄꯤꯒꯤ ꯍꯣꯁꯇꯦꯜꯅ ꯀꯣꯂꯦꯖꯇ ꯂꯩꯌꯦꯕ ꯑꯩꯈꯣꯏꯒꯤꯅ ꯑꯥꯗ ꯑꯃꯨꯛ ꯆꯠꯄ ꯑꯔꯥꯎꯟ ꯐꯣꯔ ꯀꯤꯂꯣꯃꯤꯇꯔꯁꯤꯅ ꯂꯥꯞꯂꯤꯁꯦ
ꯑꯣ ꯑꯣ ꯑꯣ ꯐꯔꯦꯅꯦ ꯐꯔꯅꯦ ꯑꯗꯨꯗꯤ
ꯎ ꯁꯝꯃꯔ ꯚꯦꯀꯦꯁꯟꯒꯨꯝꯕꯗꯤ ꯍꯣꯂꯤꯗꯦ ꯄꯤꯗꯦ ꯅꯣꯏꯕꯨ
ꯕꯤꯀꯦꯁꯟꯅꯦ
ꯑꯣ ꯍꯗ ꯁꯨꯇꯤ ꯁꯨꯇꯤ ꯂꯩꯕ꯭ꯔꯥ ꯍꯟꯗ
ꯍꯣꯏ ꯁꯨꯇꯤ ꯂꯩ ꯑꯗꯨ ꯑꯣꯏꯔꯁꯨ ꯑꯩꯈꯣꯏ ꯂꯝꯕꯤ ꯆꯠꯄꯗꯣ
ꯑꯣ
ꯐꯔꯛ ꯇꯥꯕ ꯀꯨꯀꯤ ꯂꯩꯕꯅꯤꯅ
ꯑꯗꯨꯒꯤ ꯌꯨꯝ ꯆꯠꯗ꯭ꯔꯦꯕ
ꯍꯣꯏ
ꯑꯣ ꯅꯣꯏꯕꯨ ꯅꯨꯃꯤꯠ ꯀꯌꯥꯒꯨꯝꯕ ꯍꯣꯂꯤꯗꯦ ꯄꯤꯕ꯭ꯔꯥ
ꯋꯥꯟ ꯃꯟꯒꯨꯝꯕ ꯄꯤꯕꯅꯦ ꯂꯝꯕꯤ ꯂꯝꯕꯤ ꯆꯠꯄꯗꯣ ꯀꯨꯀꯤ ꯑꯗꯨꯝ ꯂꯩꯔꯤ ꯒꯥꯔꯤ ꯃꯃꯜꯁꯨ ꯑꯗꯨꯝ ꯍꯦꯟꯒꯠꯈ꯭ꯔꯦ ꯀꯨꯀꯤ ꯂꯩꯕꯒꯤ ꯆꯠꯄꯁꯨ ꯅꯨꯡꯉꯥꯏꯇ꯭ꯔꯦ ꯑꯗꯨ ꯆꯠꯇꯕꯅꯤꯅꯦ ꯍꯣꯁꯇꯦꯜ ꯑꯗꯨꯝ ꯂꯩꯕꯅꯤ
ꯑꯣ ꯍꯣꯏ ꯍꯣꯏ ꯆꯠꯄ ꯅꯨꯡꯉꯥꯏꯇꯥꯕꯩ ꯅꯨꯡꯉꯥꯏꯗ꯭ꯔꯗꯤꯀꯣ
ꯎꯝ
ꯆꯠꯇꯕꯅꯁꯨ ꯐꯩꯌꯦꯅ
ꯍꯣꯏ ꯑꯩꯈꯣꯏꯒꯁꯨ ꯑꯗꯨꯝ ꯃꯨꯛꯅꯥꯕꯅꯤꯅ ꯑꯩꯈꯣꯏ ꯂꯝꯕꯤꯗꯁꯨ ꯀꯨꯀꯤꯗ ꯑꯗꯨꯝ ꯌꯥꯝ ꯂꯩꯕꯅꯤꯅꯦ
ꯍꯣꯏ ꯍꯣꯏ ꯆꯨꯝꯃꯦꯅꯦ ꯆꯨꯝꯃꯦꯅ
ꯀꯝꯐꯣꯔꯇꯦꯕꯜ ꯑꯣꯏꯗꯦꯔ ꯆꯠꯄꯗꯣ
ꯍꯣꯏ ꯑꯩꯈꯣꯏꯁꯨ ꯑꯗꯨꯒꯤ